ꯇꯥꯕ꯭ꯔꯣ
ꯑꯣ ꯇꯥꯏ
ꯀꯃꯥꯏ ꯀꯃꯥꯏꯅ ꯇꯧꯔꯤꯒꯦ
ꯑꯗꯨꯝ ꯆꯥꯔ ꯇꯨꯝꯃꯒ ꯂꯩꯌꯦ ꯅꯣꯏꯗꯤ
ꯑꯩꯁꯨꯅꯤꯗ ꯆꯥꯔꯒ ꯇꯨꯝꯃꯒ ꯑꯃꯨꯛ ꯁꯥꯟꯅꯕ ꯌꯦꯡ ꯑꯗꯨꯒ ꯑꯃꯨꯛ ꯇꯨꯝ ꯑꯃꯨꯛ ꯆꯥ ꯑꯃꯨꯛ ꯊꯛ
ꯎꯝ ꯐꯨꯠꯕꯣꯜ ꯌꯦꯡꯕ꯭ꯔꯣ
ꯍꯥ
ꯐꯨꯠꯕꯣꯜ
ꯎꯝ ꯑꯁ ꯉꯔꯥꯡꯗꯤ ꯄꯣꯕꯅꯤꯅ ꯌꯦꯡꯕ ꯌꯥꯝ ꯅꯨꯡꯉꯥꯏꯇ꯭ꯔꯦꯍꯦ
ꯍꯣꯏ ꯌꯦꯡꯉꯔꯣꯏꯗ꯭ꯔꯣ
ꯑꯃꯨꯛ ꯌꯦꯡꯅꯤꯗ ꯄꯨꯡ ꯃꯇꯝ ꯇꯥꯗ꯭ꯔꯤꯅ ꯍꯣꯔꯦꯟ
ꯍꯥꯏꯗꯤ ꯅꯪ ꯁꯞꯄꯣꯔꯠ ꯇꯧꯒꯗꯕ ꯇꯤꯝꯈꯣꯏ ꯂꯩꯇ꯭ꯔꯕꯣꯅ ꯍꯪꯕ ꯍꯥꯏꯗꯤ
ꯂꯩꯗ ꯂꯩꯗ
ꯍꯥ
ꯂꯩꯌꯦ ꯂꯩꯌꯦ
ꯑ ꯀꯅꯥꯅꯣ ꯀꯔꯝꯕ
ꯀꯩꯅꯣ ꯀꯩꯅꯣ ꯂꯩꯕꯗꯨ ꯌꯦꯟ ꯂꯩꯕꯗꯧ ꯃꯣꯏꯒꯤ ꯐꯨꯔꯤꯠꯇ ꯌꯦꯟ ꯂꯩꯕꯗꯨ
ꯎꯝ
ꯑꯗꯨꯅꯤ ꯑꯗꯨꯒꯤ ꯇꯔꯥꯗꯣ ꯇꯔꯥ ꯁꯨꯕꯗꯣ
ꯐꯥꯒꯤ ꯌꯥꯝ ꯇꯧꯏ ꯅꯪ ꯌꯥꯝ ꯅꯨꯡꯉꯥꯏ ꯅꯪ ꯌꯥꯏ ꯌꯥꯏ
ꯑꯣ ꯅꯨꯄꯥꯗꯨꯅꯦꯕ
ꯎꯝ ꯆꯥꯛ ꯆꯥꯔꯕꯣ ꯑꯌꯨꯛꯀꯤ
ꯎꯝ ꯆꯥꯔꯦ ꯍꯧꯖꯤꯛꯐꯥꯎ ꯆꯥꯗ꯭ꯔꯗꯤ ꯁꯤꯔꯅꯤꯗ
ꯆꯥꯗꯕ ꯃꯤꯁꯨ ꯂꯩꯕꯅꯦ
ꯑꯗꯣ ꯅꯪꯗꯤ
ꯆꯥꯈ꯭ꯔꯦ ꯑꯩꯈꯣꯏꯖꯨ
ꯅꯪꯁꯦ ꯍꯤꯞꯄꯤ ꯃꯥꯂꯦꯗ ꯅꯪ ꯈꯣꯟꯖꯦꯜꯁꯦ
ꯍꯥ
ꯅꯪ ꯍꯤꯞꯄꯒ ꯂꯩꯕ ꯃꯥꯜꯂꯦꯕ
ꯍꯣꯏ ꯍꯤꯞꯄꯒ ꯂꯩꯕꯅꯦ ꯌꯥꯝ ꯄꯤꯛꯄ꯭ꯔꯥ ꯇꯥꯕ ꯀꯥꯟꯗ
ꯑꯇꯦ ꯁꯨꯝ ꯑꯩꯒꯤ ꯃꯤꯠꯇ ꯎꯕ
ꯏꯁ ꯀꯤꯖꯩꯗ ꯅꯪꯁꯦ ꯍꯦꯛꯀꯔꯔꯣ
ꯎꯝ ꯑ ꯃꯥꯅꯦ ꯃꯤꯅ ꯀꯩ ꯀꯩ ꯀꯔꯤ ꯇꯧꯕ꯭ꯔꯣ ꯀꯅꯥꯇ ꯇꯧꯕ꯭ꯔꯣ ꯑꯗꯣ ꯂꯣꯏ ꯑꯩ ꯂꯣꯏ ꯎꯕ
ꯑꯣꯏꯁ
ꯂꯥꯏꯅ ꯈꯪꯕ ꯑꯩꯒꯤ ꯃꯤꯠꯁꯦ ꯎ ꯝ ꯑꯗꯨꯅꯤ ꯍꯥꯏ ꯏꯆꯝ ꯆꯝꯅ ꯍꯥꯏꯔꯕꯗ ꯑꯩꯗꯤꯀꯣ
ꯎꯝ
ꯁꯤꯒꯤ ꯂꯩꯐꯝꯁꯤꯒꯤ ꯅꯠꯇꯦꯕ ꯑꯩꯗꯤ ꯃꯊꯛꯇꯒꯤ ꯇꯥꯕꯅꯦꯕ
ꯍꯁ ꯍꯩꯃ ꯗꯨꯁꯤꯐꯔꯗꯨꯨꯔꯣ
ꯅꯠꯇꯦꯌꯦ
ꯑꯣꯏꯔꯛꯅꯤꯗ ꯏꯂꯤꯁꯤꯐꯔꯗꯤ ꯇꯥꯕ ꯅꯠꯇ꯭ꯔꯣ ꯃꯊꯛꯇꯩ ꯃꯤ ꯑꯇꯣꯞꯄ ꯇꯥꯏꯗꯤ ꯑꯩ ꯈꯪ ꯑꯩ ꯇꯥꯗꯦ ꯂꯤꯁꯤꯐꯔꯗꯤ ꯇꯥꯏ
ꯅꯪꯁꯨ ꯑꯗꯨꯗꯤ ꯍꯦꯟꯃꯟꯗꯔꯣ ꯑꯩꯗꯤ ꯇꯥꯕ ꯅꯠꯇꯦ ꯑꯩꯗꯤ ꯃꯊꯛꯇꯒꯤ ꯄꯥꯏꯔ ꯂꯥꯛꯄ
ꯑꯦ ꯃꯤꯅ ꯀꯥꯎꯕ ꯅꯠꯇꯕꯀꯣ
ꯄꯥꯏꯕꯗꯣ ꯃꯊꯛꯇ ꯄꯥꯏꯕꯗꯣ
ꯑꯦ ꯍꯦꯂꯤꯀꯨꯇꯔ
ꯑꯩꯒꯤ ꯑꯩꯒꯤ ꯏꯁꯄꯦꯁꯁꯤꯞ ꯑꯃ ꯂꯩꯌꯦꯕ ꯑꯗꯨꯗꯒꯤ ꯄꯥꯏꯔꯛꯄꯅꯦꯕ
ꯑꯣ ꯑꯦꯜꯂꯦꯟꯂꯣ ꯅꯪꯁꯦ
ꯎꯝ ꯑꯗꯨ ꯑꯣꯏꯅꯤ ꯑꯗꯒꯤ ꯅꯪꯒꯤ ꯈꯣꯟꯁꯦ ꯍꯦꯛ ꯇꯥꯕ ꯅꯪ ꯀꯔꯤ ꯇꯧꯕ꯭ꯔꯣ ꯅꯪ ꯀꯃꯥꯏꯅ ꯇꯧꯕ꯭ꯔꯣ ꯍꯥꯏꯕꯗꯣ ꯑꯩ ꯂꯣꯏ ꯑꯣꯏꯕ
ꯎꯝ ꯌꯥꯏꯌꯦ ꯑꯗꯣ ꯌꯥꯏ ꯀꯩꯅꯣ
ꯌꯥꯗꯔꯗꯤ
ꯑꯗꯨꯗꯤ ꯑꯩ ꯉꯁꯤ ꯑꯩ ꯉꯁꯤ ꯀꯔꯤ ꯌꯦꯟꯖꯥꯡ ꯆꯥꯒꯅꯤ ꯑꯍꯤꯡ
ꯅꯣꯏ ꯏꯃꯨꯡꯒ ꯂꯩ ꯅꯣꯏ ꯐꯦꯃꯤꯂꯤꯒ ꯂꯩꯔꯗꯤ ꯈꯔꯥ ꯎꯝ ꯉꯁꯤ ꯑꯍꯥꯎꯕ ꯍꯤꯟꯆꯥꯡ ꯆꯥꯕ ꯋꯥꯗꯤ ꯂꯩꯇꯦ
ꯏꯁ
ꯏꯟꯁꯥꯡ ꯍꯥꯎꯕꯣꯛ ꯆꯥꯕ ꯋꯥꯔꯤꯗꯤ ꯂꯩꯇꯦꯀꯣ ꯑꯩ ꯎꯈ꯭ꯔꯦ
ꯑꯗꯨꯗꯤ ꯑꯩ ꯑꯣꯛꯁꯥ ꯂꯩꯕ ꯆꯠꯂꯒꯦ
ꯎꯝ ꯗꯨꯀꯥꯟꯗꯣ ꯍꯥꯡꯉꯔꯣꯏ ꯉꯁꯤ ꯅꯪ ꯆꯠꯄ ꯃꯇꯝꯗ ꯅꯣꯡ ꯅꯣꯡꯑꯃꯨꯛ ꯇꯥꯅꯤ
ꯏꯁ ꯃꯪꯕꯨ ꯃꯪꯉꯤꯅꯦ ꯅꯣꯡꯕꯨ ꯆꯨꯝꯕ꯭ꯔꯥ ꯀꯔꯤꯔꯥ
ꯑꯩ ꯈꯪꯉꯦꯕ
ꯍꯌꯦꯡꯗꯤ ꯀꯔꯤ ꯊꯕꯛ ꯂꯩꯒꯦ ꯍꯌꯦꯡ
ꯊꯕꯛ ꯂꯩꯇꯦ ꯍꯌꯦꯡ ꯍꯣꯔꯦꯟ ꯊꯕꯛ ꯑꯝꯇ ꯂꯩꯇꯦ ꯆꯥꯕꯒ ꯇꯨꯝꯃꯒ ꯍꯤꯞꯄꯒ ꯆꯥꯕꯒ ꯇꯨꯝꯃꯒ ꯍꯤꯞꯄꯒ
ꯑꯗꯨꯗꯤ ꯑꯩꯈꯣꯏꯅꯤꯁꯦ ꯌꯥꯏ ꯆꯞ ꯃꯥꯟꯅꯔꯦ
ꯑꯁ ꯌꯦꯡꯉꯨꯅꯦ ꯍꯧꯖꯤꯛꯀꯤ ꯃꯇꯝꯁꯦ ꯀꯔꯤ ꯆꯥꯔꯒ ꯍꯤꯡꯗꯣꯏꯅꯣ ꯈꯪꯗꯦꯗ
ꯑꯁꯦꯡꯕ
ꯊꯕꯛꯅꯒ ꯐꯪꯗꯕꯅꯦ ꯆꯍꯤꯅꯒ ꯌꯥꯝꯁꯤꯜꯂꯛꯄꯅꯦ
ꯑꯩꯈꯣꯏꯗꯤ ꯆꯍꯤ ꯉꯥꯏꯔꯤꯅꯦ ꯑꯩꯈꯣꯏ ꯊꯕꯛ ꯇꯧꯕ ꯌꯥꯗꯕ ꯆꯍꯤ ꯅꯧꯃꯟꯕꯩ ꯑꯩꯈꯣꯏꯅ
ꯅꯨꯄꯤ ꯊꯤꯕ ꯃꯇꯝ ꯌꯧꯔꯛꯑꯅꯤ ꯎꯝ ꯀꯔꯤ ꯆꯥꯔꯒ ꯍꯤꯡꯗꯣꯏꯅꯣ ꯈꯪꯗ꯭ꯔꯦ ꯊꯤ ꯂꯧꯔꯒ ꯆꯥꯒꯅꯤ ꯍꯥꯏꯕꯗꯣ ꯍꯥ
ꯇꯥꯗꯦꯕ
ꯎꯝ ꯆꯍꯤꯅꯒ ꯌꯥꯝꯁꯤꯜꯂꯛꯄꯅꯦ ꯅꯨꯄꯤ ꯊꯤꯕ ꯃꯇꯝ ꯌꯧꯔꯗꯤ ꯀꯔꯤ ꯆꯥꯔꯒ ꯍꯤꯡꯗꯣꯏꯅꯣ ꯊꯤ ꯂꯧꯔꯒ ꯆꯥꯔꯒ ꯍꯤꯡꯉꯣ ꯑꯗꯨꯒ ꯑꯁ
ꯊꯕꯛ ꯊꯤꯌꯨꯅ ꯅꯣꯏꯗꯤ ꯌꯥꯝ ꯂꯩꯗ꯭ꯔꯣ ꯀꯩꯅꯣ ꯀꯩꯅꯣ ꯅꯣꯏ ꯅꯨꯄꯥꯒꯤꯗꯤ
ꯁꯨꯝ ꯍꯧꯖꯤꯛ ꯍꯧꯖꯤꯛꯀꯥꯟꯒꯤ ꯏꯔꯥꯡꯃꯇꯥꯥꯁꯤꯗ ꯊꯤꯕ ꯌꯥꯗꯕꯩ ꯇꯧꯔꯤꯅꯦ
ꯏꯁ ꯅꯨꯄꯤ ꯍꯥꯏꯕ ꯅꯠꯇꯦ
ꯊꯕꯛ ꯍꯥꯏꯕꯅꯤ, ꯑꯩꯁꯨꯅꯤ ꯊꯕꯛ ꯍꯥꯏꯕꯅꯤ ꯑꯣ ꯅꯪꯅ ꯁꯦꯔꯥꯟ ꯇꯨꯔꯥꯟ
ꯑꯗꯣ, ꯑꯩꯁꯨ ꯌꯥꯝ ꯂꯩꯅ ꯀꯔꯤ ꯑꯊꯤꯡꯕ ꯂꯩꯒꯦ ꯂꯩꯇꯦ
ꯍꯧꯖꯤꯛ ꯑꯩ ꯑꯙꯥꯔ ꯀ꯭ꯔꯥꯠꯇ ꯆꯍꯤ ꯁꯨꯗꯦ ꯆꯍꯤ ꯁꯨꯕ ꯉꯥꯏꯔꯒ ꯃꯊꯪꯒꯤ ꯆꯍꯤꯗ ꯊꯕꯛ ꯇꯧꯕ ꯍꯧꯔꯅꯤ ꯊꯕꯛ ꯊꯤꯔꯅꯤ ꯏꯟꯇ꯭ꯔꯚꯤꯌꯨꯒ ꯆꯠꯂꯅꯤ ꯑꯗꯨꯗꯩꯗꯤ ꯄꯥꯏꯔꯒꯦ ꯑꯦꯔꯣꯄ꯭ꯂꯦꯟꯗ
ꯑꯩꯁꯨ ꯅꯪ ꯇꯥꯟꯅꯔ ꯇꯥꯔꯦ ꯑꯗꯨꯗꯤ
ꯇꯥꯅꯣ ꯍꯥꯏꯗꯤ ꯅꯪꯁꯨ ꯅꯪꯒꯤ ꯏꯁꯄꯦꯁꯤꯐ ꯂꯩꯕꯅꯤꯅꯀꯣ ꯇꯥꯟꯅꯕ ꯌꯥꯅꯤ ꯇꯤꯀꯦꯠ ꯂꯩꯖꯗ꯭ꯔꯁꯨ
ꯑꯩꯅ ꯈꯟꯕꯗ ꯅꯪꯒꯤ ꯈꯣꯟꯖꯦꯜ ꯇꯥꯕꯗ ꯅꯪꯁꯦ ꯈꯔꯗꯤ ꯄꯤꯛꯀꯗꯕ ꯃꯥꯜꯂꯤ
ꯎꯝ ꯃꯤ ꯑꯍꯨꯝꯅ ꯍꯥꯏꯕꯅꯦ ꯑꯗꯣ ꯃꯤ ꯑꯍꯨꯝꯅ ꯅꯪꯁꯦ ꯅꯪꯒꯤ ꯈꯣꯟꯖꯦꯜꯁꯦ ꯌꯥꯝ ꯄꯤꯛꯄꯅꯤꯅ, ꯄꯤꯛꯀꯗꯕ ꯃꯥꯜꯂꯦ ꯅꯪ ꯅꯁꯥꯗꯣ ꯍꯥꯏꯕꯅꯦ꯫ ꯏꯁ-ꯏꯁ ꯑꯩꯕꯨ ꯄꯤꯛꯀꯅꯤꯒ ꯄꯤꯛꯇꯤ ꯄꯤꯛꯑꯦ ꯑꯗꯨꯏꯁꯨ ꯋꯥꯡꯉꯦ ꯋꯥ ꯂꯣꯏꯔꯦ꯫
ꯑꯗꯨꯒ ꯁꯛꯇꯤ ꯑꯗꯨꯝ ꯌꯥꯕ
ꯋꯥꯔꯤ ꯑꯗꯣ
ꯉꯁꯥꯏ ꯌꯨꯝꯗꯣ ꯐꯥꯒꯤ ꯃꯥꯟꯕ꯭ꯔꯣ ꯑꯩꯒꯤꯅꯦ ꯍꯧꯖꯤꯛ ꯅꯪ ꯂꯦꯞꯄꯣ ꯑꯗꯨꯒ ꯃꯤꯡꯁꯦꯜ ꯃꯃꯥꯡꯗ ꯂꯦꯞꯄꯗꯤ ꯑꯩ ꯎꯔꯦ꯫
ꯏꯁ ꯃꯤꯠꯀ ꯄꯥꯡꯅꯤꯡꯗꯦ ꯃꯤꯡꯁꯦꯜ ꯃꯃꯥꯡꯗ ꯋꯥꯡꯗꯤ ꯋꯥꯡꯉꯦ ꯑꯗꯨꯕꯨ ꯄꯤꯛꯄ ꯍꯥꯏꯗꯤ ꯅꯦꯝꯃꯒ ꯄꯤꯛꯄꯗꯨ ꯅꯠꯇꯕ ꯋꯥꯡꯉꯒ ꯁꯨꯞꯄ ꯀꯣꯟꯕꯗꯣ
ꯋꯥꯡꯕꯗꯤ ꯐꯩ ꯋꯥꯡꯕꯗꯤ ꯆꯥꯎꯍꯟꯕ ꯌꯥꯏꯅ
ꯑꯗꯨꯅꯦ ꯍꯤꯗꯥꯛ ꯆꯥꯔꯤꯌꯦ ꯑꯩ ꯅꯣꯏꯅꯕ
ꯗꯥꯛ ꯆꯥꯗ꯭ꯔꯁꯨ ꯇꯨꯝꯃꯨ ꯃꯇꯝ ꯆꯥꯅ ꯇꯨꯝꯃꯨ ꯃꯇꯝ ꯆꯥꯅ ꯆꯥꯎ
ꯇꯧꯕꯅꯦ ꯃꯇꯝ ꯆꯥꯅ ꯇꯧꯕꯅꯦ ꯌꯥꯗꯦ ꯑꯩ ꯑꯩꯈꯣꯏꯒꯤ ꯍꯦꯔꯤꯗꯤꯇꯤ ꯍꯥꯏ ꯇꯥꯔꯦ ꯑꯩꯈꯣꯏ ꯏꯃꯨꯡꯁꯦ ꯑꯗꯨꯝ ꯐꯤꯒꯔ ꯌꯥꯝ ꯇꯥꯕ ꯍꯥꯏ ꯇꯥꯔꯦ ꯏꯁ
ꯑꯦ ꯑꯗꯨꯗꯤ ꯅꯪ ꯅꯪ ꯚꯤꯇꯥꯃꯤꯟ ꯑꯃ ꯋꯥꯠꯂꯦ
ꯀꯔꯤ
ꯕꯤꯇꯥꯃꯤꯟ ꯍꯩ ꯃꯤ
ꯍꯩ
ꯚꯤꯇꯥꯃꯤꯟ ꯋꯥꯠꯂꯦꯕ
ꯎꯝ
ꯃꯃꯤꯡꯗꯣ ꯈꯪꯅꯤꯡꯕ꯭ꯔꯣ
ꯀꯔꯤ
ꯚꯤꯇꯥꯃꯤꯟꯒꯤ ꯃꯤꯡꯗꯣ ꯈꯪꯅꯤꯡꯕ꯭ꯔꯣ ꯅꯪ
ꯎꯝ ꯖꯦꯠ ꯀꯥ ꯍꯥꯏꯔꯛ ꯀꯅꯨ
ꯃꯤ
ꯅꯣꯛꯁꯦ ꯍꯥ ꯍꯥ
ꯅꯪꯗꯤ ꯐꯒꯤ ꯌꯥꯝ ꯇꯧꯋꯤ ꯅ ꯀꯔꯟ ꯌꯥꯝ ꯇꯥꯏ ꯅꯪ
ꯑꯁꯤ ꯋꯥꯔꯤ ꯅꯠꯇ꯭ꯔꯗꯤ ꯀꯔꯤ ꯋꯥꯔꯤ ꯁꯅꯤꯡ ꯉꯥꯏ ꯂꯩꯒꯦ
ꯂꯩꯅ ꯑ ꯕꯨꯠꯀꯤ ꯋꯥꯔꯤ ꯕꯨꯠꯀꯤ ꯋꯥꯔꯤ ꯁꯥꯥꯁꯦ
ꯕꯨꯠꯀꯤ ꯋꯥꯔꯤ ꯋꯥꯔꯤ ꯗꯤ ꯂꯤꯔꯣ ꯑꯗꯨꯗꯤ
ꯑꯗꯨꯝ ꯑꯁꯦꯡꯕꯗ ꯊꯧ ꯊꯣꯛꯄ ꯊꯧꯗꯣꯛꯀꯨꯝꯕ ꯀꯣ ꯃꯤꯅ ꯃꯤꯅ ꯂꯤꯔ ꯅꯪ ꯇꯥꯕꯒꯨꯝꯕ ꯂꯩꯔꯗꯤ ꯂꯤꯔꯛꯑꯣ
ꯅꯪ ꯅꯪꯅ ꯂꯩ ꯍꯥꯏꯕꯅꯤꯅ ꯅꯪ ꯍꯥꯟꯅ ꯂꯤꯔꯣ
ꯑꯩꯒꯤꯔꯣ ꯑꯩꯒꯤ ꯂꯤꯒꯦ ꯑꯝ ꯑꯩꯈꯣꯏꯒꯤ ꯏꯆꯦ ꯑꯃ ꯂꯩꯕꯅꯦꯀꯣ ꯑꯩꯈꯣꯏ ꯑꯉꯥꯡ ꯑꯣꯏꯔꯤꯀꯥꯟꯗ ꯑ ꯀꯖꯤꯟ ꯑꯩꯈꯣꯏꯁꯦ ꯄꯨꯟꯅ ꯂꯩꯃꯤꯟꯅꯩ ꯂꯩꯃꯤꯟꯅꯔꯒ ꯁ꯭ꯀꯨꯜ ꯀꯥꯃꯤꯟꯅꯕꯅꯦꯕꯀꯣ ꯏꯆꯦꯁꯦ ꯀꯖꯤꯟ ꯑꯉꯥꯡ ꯄꯤꯛꯇ꯭ꯔꯨ ꯄꯤꯛ ꯑꯩꯈꯣꯏꯁꯦ ꯀ꯭ꯂꯥꯁ ꯇꯨ ꯊ꯭ꯔꯤ ꯑꯗꯨꯋꯥꯏꯗꯅꯦꯕ ꯑꯗꯨꯁꯨ ꯅꯤꯡꯁꯤꯡꯕꯗꯣꯀꯣ ꯈꯤꯇꯪ ꯑꯗꯨ ꯑꯗꯨꯋꯥꯏꯗ ꯃꯥꯁꯦ ꯑꯩꯈꯣꯏ ꯁ꯭ꯀꯨꯜꯁꯦ ꯐꯠꯇꯕꯅꯦꯕꯀꯣ ꯑꯗꯨꯝ ꯂꯥꯏ ꯇꯤꯟ ꯌꯥꯝ ꯑꯣꯛꯅꯩꯌꯦꯕ ꯑꯗꯨꯀꯥꯟꯗ ꯃꯥꯁꯤ ꯂꯥꯏ ꯀꯩꯅꯣ ꯃꯣꯏ ꯇꯤꯐꯤꯟ ꯆꯥꯕ ꯀꯥꯟꯗ ꯇꯤꯟ ꯌꯣꯠꯄ ꯃꯤ ꯌꯥꯎꯕ ꯃꯥꯜꯂꯦꯕꯀꯣ ꯑꯗꯨꯗ ꯃꯥꯁꯦ ꯃꯥꯒ ꯏꯃꯥꯟꯅꯕꯤ ꯑꯃꯁꯦ ꯃꯣꯏꯁꯦ ꯂꯥꯏꯅ ꯁꯣꯛꯑꯕ ꯀꯣ ꯑꯗꯨ ꯂꯥꯏꯑꯣꯑꯒ ꯃꯣꯏꯁꯦ ꯑꯗꯨ ꯇꯤꯐꯤꯟ ꯆꯥꯕ ꯂꯣꯏꯕ ꯍꯦꯛ ꯃꯣꯏꯁꯤ ꯑꯣꯕꯒꯨꯝꯕ ꯑꯗꯨ ꯀꯣꯛ ꯑꯗꯨ ꯌꯨꯝꯗ ꯆꯤꯡꯕ ꯍꯥꯏꯇꯥꯔꯦ ꯃꯣꯏ ꯃꯤꯠ ꯑꯉꯧꯕꯒꯨꯝꯕ ꯀꯥꯔꯒ ꯆꯤꯡꯕꯗꯣ ꯆꯤꯡꯕꯅꯦ ꯑꯗꯨꯒ ꯏ ꯏꯆꯦꯗꯤꯀꯣ
ꯎꯝ
ꯍꯜꯂꯣ
ꯇꯥꯏꯌꯦ ꯇꯥꯏꯌꯦ
ꯑꯗꯨ ꯑꯩ ꯀꯖꯤꯟ ꯏꯆꯦꯗꯤ ꯃꯥꯗꯤ ꯈꯨꯗꯛꯇ ꯆꯤꯡꯉꯒ ꯃꯥꯗꯤ ꯀꯩꯅꯣ ꯃꯥ ꯄꯨꯈ꯭ꯔꯦꯕ ꯃꯩꯕꯥꯗꯀꯣ ꯄꯨꯕꯅꯦ ꯑꯗꯨꯒ ꯃꯥꯗꯤ ꯑꯗꯨꯝ ꯍꯤꯗꯥꯛꯀꯨꯝꯕ ꯃꯥꯏꯕꯥꯅ ꯄꯤꯔꯒ ꯃꯥꯗꯤ ꯑꯗꯨꯝ ꯀꯟꯕ ꯉꯝꯃꯦ ꯆꯃꯦ ꯑꯗꯨꯒ ꯃꯥꯒꯤ ꯃꯃꯥꯟꯅꯕꯤꯗꯣ
ꯑꯗꯨꯗꯤ ꯃꯥꯗꯤ ꯆꯤꯡꯕ ꯅꯠꯇꯕ ꯆꯤꯡꯕ ꯍꯥꯏꯗꯤ ꯑꯗꯨꯝ ꯈꯨꯠꯒꯨꯝꯕ ꯁꯨꯃꯥꯏꯅ ꯄꯥꯏꯔꯒ ꯂꯥꯏ ꯑꯣꯛꯅꯕ ꯀꯥꯟꯗ ꯃꯤꯠꯀꯨꯝꯕ ꯑꯉꯧꯕ ꯀꯥꯕꯗꯣ ꯑꯗꯨꯃꯥꯏꯅ ꯇꯧꯗꯕ ꯃꯥꯗꯤ ꯃꯥꯅ ꯑꯗꯨꯝ ꯊꯤꯒꯨꯝꯕ ꯌꯥꯝ ꯐꯥꯏꯔꯒ ꯇꯥꯏꯁꯤꯟꯗ꯭ꯔꯤꯒꯃꯥꯏꯅꯀꯣ ꯑꯩꯒꯤ ꯍꯣꯁꯄꯤꯇꯥꯜ ꯄꯨꯕ ꯃꯃꯥꯁꯤꯡꯅ ꯃꯥꯁꯦ ꯍꯥꯏꯕꯗꯤ ꯂꯥꯏ ꯑꯣꯛꯅꯩꯩꯅ ꯈꯪꯗꯕꯀꯣ ꯃꯣꯏꯁꯦ ꯑꯗꯨꯝ ꯍꯣꯁꯄꯤꯇꯥꯜ ꯄꯨꯔꯒ
ꯑꯁꯇꯣ
ꯎꯝ
ꯒ꯭ꯂꯨꯀꯣꯁꯒꯨꯝꯕ ꯍꯥꯏꯕ ꯑꯗꯨꯒꯤ ꯒ꯭ꯂꯨꯀꯣꯁ ꯍꯥꯏꯕ ꯌꯥꯗꯕꯅꯦꯕ ꯃꯤ ꯂꯥꯏ ꯇꯤꯟ ꯑꯣꯡꯅꯕꯁꯦ ꯑꯗꯨ ꯍꯥꯏꯕꯒꯤ ꯀꯟꯕ ꯉꯝꯗ꯭ꯔꯦ ꯃꯣꯏ ꯑꯗꯨꯝ ꯃꯥ ꯂꯩꯈꯤꯗ꯭ꯔꯦ ꯑꯁꯦꯡꯕꯅꯦꯀꯣ ꯑꯩ ꯁꯤ ꯑꯃ ꯅꯠꯇꯦꯀꯣ
ꯍꯣꯏ ꯍꯣꯏ ꯍꯣꯏ ꯑꯩꯁꯨ ꯈꯪꯉꯤꯅꯤ
ꯑꯗꯨꯃꯥꯏꯅꯅꯦ ꯑꯗꯨꯝ ꯂꯩꯈꯤꯗ꯭ꯔꯦꯕ ꯑꯗꯨ ꯌꯥꯝ ꯅꯨꯡꯉꯥꯏꯇꯕꯅꯦ ꯑꯗꯨ ꯑꯗꯨꯗꯒꯤ ꯑꯩꯈꯣꯏ ꯁ꯭ꯀꯨꯜ ꯇꯣꯛꯑꯦ ꯑꯗꯨꯗ ꯑꯗꯨꯒꯤ ꯑꯗꯣ ꯑꯇꯣꯞꯄ ꯀꯥꯔꯦ ꯃꯤꯁꯨ ꯑꯗꯨꯗ ꯀꯥꯟꯅꯗ꯭ꯔꯦ ꯑꯗꯨ ꯑꯗꯨ ꯊꯧꯗꯣꯛꯇꯒꯤ ꯃꯤ ꯑꯗꯨ ꯁ꯭ꯀꯨꯜꯗꯨ ꯊꯥꯗꯣꯛꯅꯈ꯭ꯔꯦ ꯑꯗꯣ ꯍꯧꯖꯤꯛꯇꯤ ꯁ꯭ꯀꯨꯜ ꯑꯣꯏꯗ꯭ꯔꯦ
ꯇꯏ ꯍꯤ ꯗ꯭ꯔꯁ ꯀꯣꯖꯨ
ꯑꯗꯨꯗꯤ ꯌꯥꯝ ꯅꯨꯡꯉꯥꯏꯇꯦ ꯏꯇꯥ
ꯅꯨꯡꯉꯥꯏꯇꯕꯅꯤ ꯏꯇꯥ
ꯍꯥꯏꯗꯤ ꯑꯗꯨꯒꯨꯝꯕ ꯋꯥꯔꯤ ꯂꯩꯇꯦꯍꯦ
ꯂꯩꯇꯕ꯭ꯔꯥ
ꯑꯩꯗꯤ ꯆꯥꯔꯖꯁꯨ ꯔꯤꯒꯨꯂꯔ ꯆꯠꯄꯅꯤꯅ ꯆꯥꯡ ꯅꯥꯏꯅ ꯆꯠꯄꯅꯤꯅ ꯑꯗꯨꯒꯨꯝꯕꯗꯣ ꯇꯧꯗꯦ
ꯑꯦ ꯑꯤꯁ ꯑꯁ ꯅꯪꯅ ꯍꯥꯏꯔꯤꯁꯤꯗꯤ ꯑꯩꯒꯤꯁꯦ ꯄꯨꯔꯥ ꯗ꯭ꯔꯁ ꯆꯗꯕ ꯃꯤꯅꯦ ꯑꯗꯨꯒꯤ ꯅꯪ ꯈꯪꯅꯕꯅꯦ ꯁꯤꯅꯦꯕ
ꯅꯠꯇꯦ ꯍꯥꯏꯕꯗꯤ ꯑꯩꯉꯣꯟꯗ ꯈꯔ ꯅꯨꯡꯁꯤꯕ
ꯅꯪꯉꯣꯟꯗ ꯊꯣꯛꯇ꯭ꯔꯁꯨ ꯅꯪ ꯃꯤꯇꯣꯞꯄꯗꯒꯤ ꯃꯉꯣꯟꯗ ꯑꯗꯨꯝ ꯊꯣꯛꯑꯦ ꯑꯗꯨꯒ ꯑꯗꯥ ꯇꯧꯋꯦꯒꯨꯝꯕ ꯑꯗꯨ ꯈꯨꯟꯗ ꯑꯗꯨꯃꯥꯏꯅ ꯇꯧꯕꯋꯦꯒꯨꯝꯕ ꯇꯥꯕꯗꯣ ꯍꯥꯏꯕꯅꯦ